ꯄꯤ
ꯎꯝ ꯇꯥꯏ ꯇꯥꯏꯌꯦ
ꯑꯣ ꯑꯣ ꯑꯩꯖꯨ ꯇꯥꯔꯦ ꯐꯖꯅ ꯅꯪ ꯅꯈꯣꯟ
ꯎꯝ ꯑꯗꯣ ꯅꯪꯒꯤ ꯋꯥꯔꯤ ꯂꯤꯕꯗꯣ ꯍꯧꯔꯣꯗꯅ
ꯑꯁ ꯑꯩ ꯉꯁꯤꯗꯤꯅꯦ ꯊꯥꯏꯅ ꯊꯥꯏꯅꯒꯤꯒ ꯂꯤꯔꯔꯣꯏꯀꯣ ꯑꯩ ꯉꯁꯤꯒꯤ ꯀꯩ ꯍꯥꯏꯅꯤ ꯎꯝ ꯑꯈꯣꯏꯒꯤ ꯃꯅꯥꯛꯇ ꯂꯩꯀꯥꯏꯒꯤ ꯃꯤ ꯑꯗꯨꯝ ꯊꯧꯗꯣꯛ ꯊꯣꯛꯈꯤꯕ ꯍꯥꯏꯇꯥꯔꯦ ꯑꯗꯨꯝ ꯂꯥꯞꯅ ꯌꯦꯡꯕꯗ ꯌꯥꯝꯅ ꯄꯨꯛꯅꯤꯡ ꯅꯨꯡꯁꯤꯕ ꯑꯗꯨꯗ ꯑꯗꯨꯒ ꯑꯗꯨꯝ ꯀꯩ ꯍꯥꯏꯅꯤ ꯈꯟꯁꯨ ꯈꯜꯂꯨꯗꯕ ꯊꯧꯗꯣꯛ ꯑꯃ ꯊꯣꯛꯈꯤꯕꯀꯣ ꯑꯁꯤꯒꯤꯁꯦ ꯆꯍꯤ ꯎ ꯆꯍꯤ ꯃꯔꯤ ꯐꯥꯗꯣꯏꯔꯦ ꯍꯟꯗꯛꯀ ꯁꯨꯔꯗꯤ ꯍꯟꯗꯛꯀ ꯄꯥꯔꯗꯤ ꯍꯧꯖꯤꯛꯀꯤ ꯑꯈꯣꯏ ꯂꯩꯀꯥꯏꯗꯅꯦ ꯎꯝ ꯏꯃꯥ ꯑꯃ ꯍꯥꯏꯕ ꯇꯥꯔꯦ ꯑꯗꯨꯝ ꯑꯈꯣꯏꯅ ꯅꯦꯅꯦ ꯅꯦꯅꯦ ꯀꯧꯋꯦꯕ ꯃꯥꯁꯦ ꯑ ꯁꯣꯏꯅꯥꯏꯕ ꯍꯥꯏꯇꯥꯔꯦ ꯃꯈꯨꯠ ꯑꯅꯤꯃꯛ ꯌꯥꯎꯗꯕꯀꯣ ꯑꯗꯣ ꯎꯝ ꯑꯗꯨꯒ ꯈ꯭ꯋꯥꯏꯗꯒꯤ ꯃꯥꯒꯤ ꯂꯥꯏꯕꯛ ꯊꯤꯕꯁꯤꯅ ꯃꯥꯏ ꯄꯨꯑꯣꯏꯕꯁꯨ ꯂꯩꯈꯤꯗꯕ ꯍꯥꯏꯇꯥꯔꯦ ꯄꯤꯛ ꯃꯥꯏ ꯃꯆꯥ ꯅꯨꯄꯤ ꯑꯃ ꯅꯨꯄꯤ ꯑꯃꯈꯛꯇꯪ ꯄꯣꯛꯄ ꯑꯗꯣ ꯑꯩꯈꯣꯏꯗꯩꯗꯤ ꯆꯍꯤ ꯃꯉꯥꯃꯨꯛꯇꯤ ꯍꯜꯂꯦꯀꯣ ꯑꯗꯣ ꯃꯆꯥꯅꯨꯄꯤꯁꯦ ꯑꯗꯨꯝ ꯀ꯭ꯂꯥꯁ ꯑꯦꯠ ꯐꯥꯎꯕꯨꯗꯤ ꯇꯝꯍꯜꯂꯝꯃꯦꯕ ꯃꯥꯅ ꯑꯗꯣ ꯁꯤꯡꯁꯨ ꯌꯥꯝ ꯁꯤꯡꯕ ꯑꯗꯨꯗ ꯀꯩ ꯍꯥꯏꯅꯤ ꯑꯗꯨꯝ ꯀꯔꯤꯝꯇ ꯁꯦꯟ ꯊꯨꯝꯁꯦ ꯐꯖꯅ ꯇꯥꯟꯐꯝ ꯂꯩꯇ꯭ꯔꯕꯅꯦ ꯄꯩꯁꯥ ꯑꯗꯨꯝ ꯑꯥ ꯂꯥꯏꯔꯤꯛꯁꯦ ꯐꯖꯅ ꯃꯄꯨꯡ ꯐꯥꯅ ꯇꯝꯕ ꯉꯝꯍꯟꯗꯔꯕ ꯑꯗꯣ ꯀ꯭ꯂꯥꯁ ꯑꯦꯠ ꯐꯥꯎ ꯈꯛꯇꯪ ꯇꯝꯍꯜꯂꯦ ꯃꯥꯁꯦ ꯑꯗꯨꯒ ꯍꯧꯖꯤꯛꯇꯤ ꯚꯥꯏ ꯑꯣ ꯁꯤꯡꯒ ꯈꯥꯏꯕꯗꯣ ꯚꯥꯏ ꯑꯗꯣ ꯃꯥꯅ ꯁꯤꯡ ꯈꯥꯏ ꯈꯥꯏꯔꯒ ꯄꯩꯁꯥ ꯇꯥꯜꯂꯤꯅꯦ ꯑꯗꯣ ꯃꯈꯨꯠ ꯌꯥꯎꯗ꯭ꯔꯁꯨ ꯎꯝ ꯑꯗꯨꯝ ꯑꯗꯨ ꯑꯗꯨꯃꯥꯏꯅ ꯇꯧꯋꯦ ꯑꯗꯨ ꯑꯗꯨꯗꯩꯗꯤ ꯍꯧꯖꯤꯛꯀꯤ ꯃꯆꯥꯅꯨꯄꯤ ꯑꯩꯅ ꯍꯥꯏꯔꯤꯕ ꯃꯆꯥꯅꯨꯄꯤꯁꯦ ꯎꯝ ꯃꯥꯁꯦ ꯎꯝ ꯃꯌꯨꯝ ꯄꯥꯜꯂꯦꯕꯀꯣ ꯑꯗꯨ ꯑꯣꯏꯔꯁꯨ ꯃꯥꯒꯤ ꯅꯨꯄꯥꯗꯣ ꯃꯣꯏ ꯌꯥꯑꯣꯡ ꯏꯟꯕꯗꯣ ꯇꯧꯍꯜꯂꯦꯕ ꯅꯨꯄꯥꯁꯤ ꯌꯥꯝ ꯐꯕ ꯍꯥꯏꯇꯥꯔꯦ ꯑꯗꯨꯅ ꯅꯨꯄꯤꯁꯤꯒꯤ ꯍꯧꯖꯤꯛ ꯃꯃꯥ ꯀꯩꯀꯩ ꯂꯣꯏꯅ ꯌꯦꯡꯁꯤꯜꯂꯒ ꯑꯗꯨꯝ ꯂꯣꯏꯅ ꯐꯖꯅ ꯂꯩꯌꯦꯕ ꯃꯣꯏ ꯏꯃꯨꯡꯁꯦ ꯑꯗꯨꯗ ꯃꯣꯏꯁꯦ ꯃꯁꯨꯁꯦ ꯑꯅꯤ ꯄꯣꯛꯊꯣꯔꯛꯑꯦ ꯑꯗꯨꯗꯩꯗꯤ ꯅꯨꯄꯤ ꯈꯛꯇ ꯄꯣꯛꯊꯣꯛꯄ ꯍꯥꯏꯇꯥꯔꯦ ꯑꯗꯨꯒ ꯑꯍꯨꯝꯁꯨꯨꯕꯁꯤꯅ ꯅꯨꯄꯥ ꯌꯥꯎꯔꯛꯄ ꯑꯇꯣꯝꯕꯁꯦ ꯄꯥ ꯎꯝ ꯌꯥꯝꯅ ꯍꯔꯥꯎꯔꯤꯉꯩꯗ ꯀꯩꯗꯧꯋꯦ ꯍꯥꯏ ꯀꯥꯟꯁꯤꯗ ꯌꯥꯝꯅ ꯊꯖꯗꯕ ꯊꯧꯗꯣꯛ ꯑꯃ ꯊꯣꯛꯄ ꯍꯥꯏꯇꯥꯔꯦ ꯃꯣꯏꯒꯤ ꯌꯨꯝ ꯌꯨꯝ ꯃꯅꯥꯛꯇ ꯑꯈꯣꯏ ꯄꯨꯈ꯭ꯔꯤꯖꯧ ꯂꯩꯌꯦꯕꯀꯣ ꯄꯨꯈ꯭ꯔꯤ ꯑꯆꯧꯕ
ꯍꯣꯏ
ꯑꯗꯨꯗ ꯍꯧꯖꯤꯛꯀꯤ ꯅꯣꯏꯁꯨ ꯈꯪꯅꯤ ꯑꯈꯣꯏ ꯑꯗꯨꯋꯥꯏꯗ ꯅꯨꯄꯥꯁꯤꯡ ꯈꯛꯇ ꯀꯥꯟꯅꯕ ꯁ꯭ꯀꯨꯜ ꯂꯩꯗꯥꯏꯅꯦ ꯑꯥ ꯌꯥꯝꯅ ꯑꯐꯥꯎꯕ ꯑꯥ ꯑꯥ ꯑꯗꯨꯏ ꯃꯅꯥꯛꯇ ꯄꯨꯈ꯭ꯔꯤꯖꯧ ꯑꯃ ꯂꯩꯕꯅꯦꯕ ꯑꯗꯨꯏ ꯄꯨꯈ꯭ꯔꯤꯗꯣ ꯊꯥꯏꯅꯗ ꯑꯥ ꯊꯥꯏꯅꯗꯒꯤ ꯑꯗꯨꯝ ꯃꯤꯁꯦ ꯑꯗꯨꯝ ꯂꯧꯔꯒ ꯂꯩꯔꯕꯅꯦꯕꯀꯣ ꯑꯗꯨꯒ ꯄꯨꯈ꯭ꯔꯤꯗꯨꯒꯤ ꯂꯥꯏꯗꯣ ꯅꯨꯄꯤꯅꯦꯅꯁꯨ ꯈꯪꯅꯩꯌꯦ ꯑꯗꯨꯒ ꯄꯨꯈ꯭ꯔꯤꯗꯨꯒꯤ ꯃꯅꯥꯛꯇ ꯀꯩ ꯍꯥꯏꯅꯤ ꯅꯨꯄꯤꯁꯤꯡ ꯁꯅꯥ ꯂꯤꯛ ꯀꯣꯟ ꯌꯥꯝ ꯄꯥꯝꯖꯥꯠꯅꯦ ꯑꯗꯨꯒꯤ ꯂꯥꯏꯗꯣ ꯑꯗꯨꯅ ꯁꯅꯥ ꯂꯤꯛꯀꯣꯟ ꯁꯤꯔꯒ ꯆꯪꯕꯁꯦ ꯑꯗꯨꯝ ꯁꯠꯇꯈꯤꯕ ꯍꯥꯏꯇꯥꯔꯦ ꯑꯗꯨꯒ ꯅꯨꯄꯤ ꯑꯣꯏꯔꯗꯤ ꯑꯈꯣꯏ ꯅꯨꯄꯤ ꯑꯣꯏꯔꯗꯤ ꯑꯗꯨꯝ ꯍꯤꯡꯅꯗꯤ ꯊꯥꯗꯣꯛꯑꯁꯨ ꯑꯗꯨꯝ ꯁꯅꯥ ꯂꯣꯛꯀꯣꯟꯗꯤ ꯑꯗꯨꯝ ꯂꯧꯍꯧꯔꯒ ꯑꯗꯨꯝ ꯊꯥꯗꯣꯛꯄꯗ ꯑꯗꯨꯃꯥꯏꯅ ꯑꯗꯨꯝ ꯇꯧꯏꯤ ꯍꯥꯏꯌꯦꯕꯀꯣ ꯑꯗꯨꯒ ꯍꯧꯖꯤꯛꯇꯤ ꯉꯁꯥꯏꯒꯤ ꯃꯁꯨ ꯅꯨꯄꯥ ꯑꯇꯣꯝꯕꯗꯣ ꯑꯗꯨꯗꯣ ꯆꯠꯄ ꯐꯥꯎ ꯍꯩ ꯇꯤꯔꯤꯕ ꯁꯟ ꯁꯥꯕꯗꯤ ꯍꯧꯔꯕꯅꯦ ꯍꯥꯏꯔꯤꯁꯦ ꯑꯗꯣ ꯃꯃꯥꯁꯤꯅ ꯐꯤ ꯀꯟꯅ ꯁꯨꯕ ꯁꯨꯔꯤꯀꯥꯟꯗ ꯃꯕꯣꯛ ꯁꯨ ꯑꯗꯨ ꯅꯨꯃꯤꯠꯇꯨ ꯂꯩꯇꯕ ꯍꯥꯏꯇꯥꯔꯦ ꯑꯗꯨꯒ ꯅꯨꯃꯤꯠ ꯑꯗꯨ ꯅꯨꯃꯤꯠꯇꯣ ꯅꯨꯡꯁꯥꯁꯦ ꯌꯥꯝ ꯀꯟꯅ ꯌꯩꯕ ꯌꯥꯝꯅ ꯁꯥꯖꯥꯅꯦꯕ ꯑꯗꯨꯗꯩꯗꯤ ꯃꯃꯥꯁꯦ ꯀꯟꯅ ꯐꯤ ꯁꯨꯔꯤꯉꯩꯗ ꯑꯉꯥꯡꯗꯨꯗꯤ ꯑꯗꯨꯝ ꯁꯟ ꯁꯥꯔꯒ ꯄꯨꯈ꯭ꯔꯤꯗꯨꯗ ꯄꯨꯈ꯭ꯔꯤꯔꯣꯝꯗꯨꯗ ꯆꯠꯂꯕꯖꯥꯠꯅꯦ ꯑꯗꯨꯒ ꯆꯠꯂꯀꯥꯟꯁꯤꯗꯗꯤ ꯍꯥꯏꯕ ꯄꯨꯈ꯭ꯔꯤꯗꯨꯗꯅꯦ ꯃꯊꯟꯇ ꯑꯗꯨꯝ ꯂꯨꯞꯊꯈꯤꯕ ꯍꯥꯏꯇꯥꯔꯦ ꯀꯔꯝꯃꯥꯏꯅ ꯇꯧꯔꯤꯅꯣ ꯈꯪꯗꯦꯕ ꯑꯥ ꯑꯗꯨꯗꯩꯗꯤ ꯃꯥ ꯑꯉꯥꯡꯅꯤꯅ ꯍꯧꯨꯖꯤꯛꯀꯤ ꯄꯨꯈ꯭ꯔꯤ ꯃꯅꯨꯡ ꯑꯣꯏꯔꯁꯨ ꯑꯥ ꯑꯗꯨꯝ ꯅꯥꯄꯤꯁꯦ ꯑꯗꯨꯝ ꯍꯧꯋꯦꯕꯀꯣ ꯏꯁꯤꯡꯗ ꯑꯗꯨꯗ ꯎꯝ ꯑꯗꯨ ꯄꯨꯈ꯭ꯔꯤꯗꯨꯗꯗꯤ ꯑꯗꯨ ꯑꯗꯨꯏ ꯄꯨꯈ꯭ꯔꯤꯗꯣ ꯃꯤ ꯃꯌꯥꯝ ꯃꯤ ꯌꯥꯝꯅ ꯑꯗꯨꯝ ꯂꯩꯅꯕ ꯃꯐꯝꯅꯦ ꯍꯥꯏꯕꯗꯤ ꯆꯦꯡ ꯊꯥꯕ ꯃꯤ ꯃꯌꯥꯝ ꯑꯗꯨꯝ ꯒꯥꯔꯤꯗꯒꯤ ꯂꯧꯊꯣꯛ ꯂꯧꯁꯤꯟ ꯆꯦꯡ ꯊꯥꯅꯩꯕꯀꯣ ꯑꯗꯨ ꯑꯗꯨꯏ ꯃꯌꯥꯏꯗꯨꯗ ꯑꯗꯨꯗ ꯍꯧꯖꯤꯛ ꯇꯦ ꯆꯦꯡ ꯊꯥꯕ ꯃꯤ ꯃꯌꯥꯝꯁꯤꯅ ꯑꯗꯨꯝ ꯎꯝ ꯑꯥ ꯏꯔꯨꯖꯒꯦ ꯀꯨꯝꯔꯀꯥꯟꯗ ꯅꯦ ꯃꯈꯨꯠꯇꯣ ꯑꯉꯥꯡꯗꯨꯒꯤ ꯃꯈꯨꯠꯇꯣ ꯑꯗꯨꯅ ꯄꯨꯈ꯭ꯔꯤꯒꯤ ꯃꯇꯥꯏꯗꯨꯗ ꯑꯥ ꯃ ꯃꯈꯨꯠꯇꯣ ꯑꯗꯨꯝ ꯅꯥꯄꯤꯗꯨꯗ ꯄꯥꯏꯔꯝꯕ ꯎ ꯌꯥꯏ ꯑꯦ ꯁꯤꯗꯤ ꯎꯝ ꯀꯅꯥ ꯀꯩꯅꯣꯍꯦ ꯌꯦꯡ ꯀꯥꯟꯗꯗꯤ ꯂꯣꯏ ꯈꯪꯅꯔꯕ ꯖꯥꯠꯅꯦ ꯑꯗꯣ ꯃꯤ ꯑꯃꯇꯪꯅ ꯎꯕꯅꯤꯅ ꯑꯗꯨꯒꯤ ꯃꯤꯗꯨꯅ ꯎꯝ ꯃꯤ ꯑꯇꯣꯞꯄꯁꯨ ꯂꯣꯏꯅ ꯀꯧꯔꯕ ꯖꯥꯠꯅꯦ ꯀꯩꯅꯣꯁꯤ ꯑ ꯀꯩꯅꯣ ꯇꯧꯔꯦ ꯀꯩ ꯑꯉꯥꯡꯒꯤ ꯃꯈꯨꯠ ꯑꯃ ꯎꯋꯦ ꯀꯩ ꯀꯔꯤ ꯇꯧꯔꯕꯖꯥꯠꯅꯣ ꯍꯥꯏꯔ ꯀꯥꯟꯗ ꯃꯤ ꯑꯅꯤ ꯑꯍꯨꯝꯗ ꯆꯪꯉꯒ ꯂꯧꯊꯣꯛꯑꯦ ꯍꯥꯏꯌꯦ ꯑꯉꯥꯡꯗꯣ ꯑꯗꯨꯒ ꯑꯉꯥꯡꯗꯣ ꯎꯝ ꯑꯗꯨꯝ ꯁꯤ ꯁꯤꯗꯤ ꯁꯤꯗ꯭ꯔꯤꯕ ꯖꯥꯠꯅꯦꯕꯀꯣ ꯃꯥꯏ ꯊꯋꯥꯏꯗꯣ ꯑꯗꯨꯗꯩꯗꯤ ꯑꯥ ꯀꯅꯥꯒꯤ ꯑꯉꯥꯡꯅꯣ ꯀꯅꯥꯒꯤ ꯑꯉꯥꯡꯅꯣ ꯍꯥꯏꯅꯔꯀꯥꯟꯗ ꯍꯧꯖꯤꯛ ꯑꯩꯈꯣꯏ ꯂꯩꯀꯥꯏꯒꯤ ꯅꯨꯄꯤꯗꯣ ꯃꯣꯏꯒꯤ ꯑꯉꯥꯡꯅꯤ ꯍꯥꯏꯩꯔꯛꯑꯦ ꯑꯗꯨꯗꯩꯗꯤ ꯃꯣꯏꯁꯦ ꯑꯗꯨꯗꯩꯗꯤ ꯑꯗꯨꯒꯤ ꯇꯟꯖꯥꯗꯨꯗ ꯀꯩ ꯇꯧꯋꯦ ꯍꯥꯏ ꯀꯥꯟꯗ ꯑꯩꯈꯣꯏꯒꯤ ꯂꯩꯀꯥꯏꯒꯤ ꯑꯥ ꯌꯥꯝꯅ ꯈꯪ ꯍꯩꯔꯕ ꯑꯗꯨꯝ ꯂꯥꯏ ꯇꯤꯟꯒꯤ ꯑꯗꯨ ꯃꯤ ꯑꯃ ꯑꯍꯥꯟ ꯑꯃ ꯁꯥꯏꯀꯜ ꯊꯧꯔꯒ ꯂꯥꯛꯄꯀꯣ ꯑꯗꯨꯝ ꯑꯗꯨꯗꯩꯗꯤ ꯊꯧꯔ ꯂꯥꯛꯑꯀꯥꯟꯗ ꯑꯦ ꯁꯤꯗꯤ ꯀꯃꯥꯏ ꯇꯧꯔꯤꯅꯣ ꯀꯔꯃꯥꯏ ꯇꯧꯔꯤꯅꯣ ꯃꯥꯏ ꯊꯋꯥꯏꯁꯦ ꯑ ꯂꯧ ꯑ ꯊꯋꯥꯏꯁꯦ ꯀꯩꯅꯣꯅ ꯑ ꯂꯥꯏꯅ ꯂꯧꯈꯤꯗꯣꯏꯔꯦ ꯍꯥꯏꯌꯦ ꯑꯉꯥꯡꯗꯨꯒꯤ ꯃꯃꯤꯡꯗꯣ ꯍꯥꯏꯔꯛꯑꯣ ꯍꯥꯏꯔꯛꯑꯣ ꯍꯥꯏꯔ ꯀꯥꯟꯗ ꯃꯤ ꯀꯅꯥꯝꯇꯅ ꯈꯪꯗꯕ ꯃꯣꯏ ꯃꯃꯥꯁꯤꯡꯅꯁꯨ ꯊꯣꯛꯔꯛꯇ꯭ꯔꯤꯕ ꯍꯥꯏꯇꯥꯔꯦ ꯄꯥꯎꯗꯣ ꯑꯗꯨꯝ ꯇꯝ ꯈꯤꯇꯪ ꯉꯥꯏꯔꯤꯕ ꯃꯥꯜꯂꯦꯕꯀꯣ ꯑꯗꯩꯗꯤ ꯄꯨꯈ꯭ꯔꯤꯗꯣ ꯄꯨꯈ꯭ꯔꯤ ꯑꯆꯧꯕ ꯄꯨꯈ꯭ꯔꯤꯗꯣ ꯑꯗꯨꯒꯤ ꯃꯇꯥꯏ ꯃꯠ ꯇꯥꯏꯗꯅꯦ ꯂꯤꯟꯁꯤꯡꯁꯦ ꯌꯥꯝꯅ ꯆꯦꯜꯂꯤ ꯍꯥꯏꯌꯦ ꯑꯗꯨ ꯅꯨꯃꯤꯠꯇ ꯇꫭ ꯑꯗꯨꯒ ꯑꯥ ꯃꯅꯨꯡ ꯄꯨꯈ꯭ꯔꯤꯒꯤ ꯃꯅꯨꯡꯗꯣ ꯃꯌꯥꯏꯗꯣ ꯑꯗꯨꯗꯅ ꯉꯥꯁꯤꯡꯁꯦ ꯑ ꯀꯩꯅ ꯑ ꯑꯗꯨꯝ ꯑꯗꯨꯝ ꯇꯥꯎꯈꯠꯂꯛꯄ ꯍꯥꯏꯇꯥꯔꯦ ꯉꯥ ꯁꯤꯡꯅ ꯑꯗꯨꯝ ꯖꯒꯣꯏ ꯁꯥꯔꯒ ꯃꯦꯂꯥ ꯇꯥꯏꯞ ꯃꯦꯂꯥ ꯑꯗꯨꯃꯥꯏꯅ ꯑꯗꯨꯝ ꯇꯧꯔꯤ ꯍꯥꯏꯌꯦ ꯑꯗꯨꯒ ꯎꯝ ꯄꯨꯈ꯭ꯔꯤ ꯑꯗꯨꯒꯤ ꯄꯨꯈ꯭ꯔꯤꯗꯨꯗ ꯂꯥꯏꯔꯦꯟꯗꯤ ꯂꯩꯌꯦꯅ ꯊꯥꯖꯅꯩꯕꯀꯣ ꯑꯗꯨꯅ ꯍꯧꯖꯤꯛꯀꯤ ꯍꯅꯨꯕꯗꯨꯅ ꯑꯥ ꯑꯉꯥꯡꯁꯤꯒꯤ ꯊꯋꯥꯏꯁꯦ ꯑꯥ ꯀꯟꯍꯧꯔꯁꯤ ꯂꯧꯍꯧꯔꯁꯤ ꯃꯃꯤꯡꯗꯣ ꯍꯥꯏꯔꯛꯑꯣ ꯑꯩ ꯁꯣꯜꯂꯒꯦ ꯊꯋꯥꯏꯗꯪꯗꯤ ꯑꯩ ꯂꯧ ꯑꯥ ꯂꯧꯕ ꯂꯧꯕ ꯉꯝꯒꯅꯤ ꯅꯣꯏꯅ ꯍꯧꯖꯤꯛ ꯍꯥꯏꯔꯛꯑꯗꯤ ꯃꯇꯝ ꯂꯩꯇ꯭ꯔꯦ ꯍꯥꯏꯔ ꯀꯥꯟꯗ ꯀꯅꯥꯝ ꯂꯥꯛꯇ꯭ꯔꯦ ꯍꯥꯏꯌꯦ ꯈꯪꯗꯦ ꯈꯪꯗꯦ ꯑꯗꯨꯝ ꯂꯣꯏ ꯇꯧꯅꯔꯤ ꯍꯥꯏꯌꯦ ꯑꯗꯨꯗꯤ ꯍꯣꯔꯦꯟ ꯀꯣꯟꯊꯪꯗꯗꯤ ꯃꯃꯥꯁꯦ ꯍꯣꯔꯦꯟ ꯑ ꯑꯗꯨꯝ ꯀꯩ ꯍꯥꯏꯅꯤ ꯏꯈꯪ ꯈꯪꯈꯩ ꯂꯥꯛꯕ ꯖꯥꯠꯅꯦꯕꯀꯣ ꯃꯃꯥꯅ ꯍꯦꯛ ꯌꯧ ꯀꯥꯟꯗꯗꯤ ꯍꯧꯖꯤꯛꯀꯤ ꯂꯥꯏꯗꯨꯅ ꯃꯥꯏ ꯑꯉꯥꯡꯗꯨꯒꯤ ꯃꯊꯋꯥꯏꯗꯣ ꯂꯧꯔꯒ ꯆꯠꯈ꯭ꯔꯥꯕꯖꯥꯠꯅꯦ ꯑꯗꯨꯒ ꯑꯉꯥꯡꯗꯣ ꯑꯗꯨꯝ ꯂꯥꯏꯌꯦꯡ ꯂꯥꯏꯌꯦꯡꯅꯕ ꯄꯨꯈꯠꯂꯦ ꯑꯗꯨ ꯀꯩꯁꯨ ꯀꯟꯕ ꯉꯝꯈꯤꯗ꯭ꯔꯦ ꯑꯗꯨꯅꯤꯗ ꯋꯥꯔꯤ ꯍꯥꯏꯕꯕꯨ
ꯍꯣꯏ ꯍꯣꯏ ꯌꯥꯝꯅ ꯊꯝꯃꯣꯏ ꯁꯣꯛꯅꯤꯡꯉꯥꯏ ꯑꯣꯏꯕ ꯋꯥꯔꯤꯅꯤꯅꯦ ꯃꯃꯥ ꯃꯄꯥꯁꯤꯡꯅꯗꯤ ꯃꯆꯥꯁꯤꯡꯁꯦ ꯂꯣꯏꯅꯃꯛ ꯁꯅꯥꯒꯤ ꯁꯅꯥ ꯑꯣꯏꯅ ꯂꯣꯏ ꯎꯔꯤꯅꯦ ꯅꯠꯇ꯭ꯔꯅꯦ
ꯎꯝ ꯃꯥꯅꯤ ꯃꯥꯅꯤ
ꯑꯗꯨ ꯌꯥꯝ ꯅꯨꯡꯉꯥꯏꯇꯦ ꯑꯩ ꯉꯁꯥꯏꯗꯩ ꯇꯥꯕꯗꯅꯦ ꯇꯨꯒꯁꯦ ꯂꫭꯏ ꯆꯨꯡꯉꯦꯕ ꯏꯁꯥꯁꯦ ꯈꯤꯔꯨꯝ ꯈꯤꯔꯨꯝ ꯂꯥꯎꯋꯦꯕ ꯋꯥꯔꯤꯁꯦ ꯇꯥꯕꯗ ꯑꯗꯨꯒ ꯅꯪꯅ ꯋꯥꯔꯤ ꯂꯤꯔꯤꯕꯗꯨꯁꯨ ꯌꯥꯝ ꯅꯨꯡꯉꯥꯏꯕ ꯑꯩꯅ ꯇꯥꯕꯗ ꯍꯣꯏ ꯑꯗꯣ ꯑꯩꯁꯨ ꯋꯥꯔꯤ ꯑꯃ ꯂꯤꯔꯛꯀꯦ ꯅꯪꯅ ꯁꯃꯥꯏ ꯍꯥꯏꯔꯒ ꯑꯃ ꯂꯤꯅꯤꯉꯦ ꯎꯝ ꯍꯣꯏ ꯊꯥꯏꯅꯉꯩꯁꯤꯗ ꯁꯨꯃꯥꯏ ꯂꯩꯔꯝꯕ ꯎꯝ ꯅꯨꯄꯥ ꯑꯃꯁꯦ ꯍ ꯃꯥꯁꯦ ꯊꯕꯛ ꯇꯧꯕ ꯑꯆꯧ ꯑꯁꯥꯡꯅꯦꯕ ꯃꯥꯒꯤ ꯃꯆꯥꯅꯨꯄꯥ ꯑꯃ ꯂꯩꯔꯝꯃꯦꯕ
ꯑꯥ
ꯄꯤꯛꯇꯨ ꯄꯤꯛꯏꯕꯀꯣ ꯄꯤꯛꯇꯨ ꯄꯤꯛꯏ ꯑꯉꯥꯡꯁꯦ ꯑꯗꯨꯗꯨꯒ ꯑꯗꯨꯝ ꯃꯥꯒꯤ ꯌꯨꯝꯁꯤꯗ ꯊꯕꯛ ꯇꯧꯕꯤꯅꯕ ꯍꯥꯏꯇꯥꯔꯦ ꯍꯥꯏꯅꯩ ꯑꯗꯨꯝ ꯃꯇꯦꯡ ꯄꯥꯡꯕꯤꯅꯕ ꯑꯍꯟ ꯑꯃꯁꯨ ꯂꯩꯔꯝꯃꯦꯕ ꯃꯥꯅ ꯑꯗꯨꯝ ꯁꯦꯟꯅꯖꯔꯛꯄ ꯑꯉꯥꯡꯁꯦ ꯑꯗꯣ ꯃꯇꯝꯒꯤ ꯃꯇꯨꯡꯏꯟꯅ ꯃꯥꯒꯤ ꯃꯄꯥ ꯑꯆꯧ ꯑꯁꯥꯡ ꯑꯣꯏꯕꯁꯦ ꯂꯩꯈꯤꯗ꯭ꯔꯦꯕ ꯑꯗꯨꯝ ꯑꯍꯜ ꯑꯣꯏꯔꯛꯄꯒꯤ ꯂꯩꯅꯥ ꯍꯥꯏꯇꯥꯔꯦ ꯑꯗꯨꯒ ꯃꯣꯏꯒꯤ ꯏꯃꯨꯡꯗ ꯊꯕꯛ ꯇꯧꯕ ꯅꯨꯄꯥꯁꯤꯗꯤ ꯃꯥꯅ ꯑꯗꯨꯝ ꯁꯦꯟꯅꯔꯒ ꯂꯩꯌꯦ ꯑꯉꯥꯡꯁꯦ ꯑꯗꯣ ꯑꯉꯥꯡꯁꯤꯗꯤ ꯁꯨꯝ ꯅꯣꯡꯃ ꯅꯣꯡꯃꯒꯤ ꯆꯥꯎꯈꯠꯂꯛꯑꯦ ꯃꯥꯒꯤ ꯅꯨꯄꯤ ꯑꯉꯥꯡ ꯊꯤꯕꯒꯤ ꯃꯇꯝ ꯑꯣꯏꯔꯦ ꯑꯗꯨꯒ ꯂꯨꯍꯣꯡ ꯈꯣꯡꯗꯣꯡꯗꯅ ꯃꯣꯏꯁꯦ ꯌꯥꯝꯅ ꯅꯨꯡꯉꯥꯏꯕ ꯏꯃꯨꯡ ꯑꯃ ꯑꯣꯏꯔꯦꯕ ꯑꯗꯨꯒ ꯃꯥꯒꯤ ꯅꯨꯄꯤꯁꯤꯁꯨ ꯃꯁꯛ ꯃꯇꯧ ꯐꯖꯕꯤ ꯌꯥꯝꯅ ꯂꯥꯏꯔꯤꯛ ꯂꯥꯏꯁꯨ ꯍꯩꯕꯤ ꯅꯨꯄꯤ ꯑꯃ ꯑꯣꯏꯔꯝꯃꯦ
ꯎꯝ
ꯈꯔ ꯂꯩꯔꯒ ꯃꯣꯏꯁꯦ ꯑꯉꯥꯡ ꯑꯃ ꯄꯣꯛꯂꯛꯑꯦꯕꯀꯣ ꯅꯨꯄꯥ ꯃꯆꯥꯅꯦꯕ ꯑꯩ ꯌꯥꯝ ꯅꯨꯡꯁꯤꯕ ꯈꯨꯅꯨꯡꯁꯤ ꯑꯃ ꯍꯦꯛ ꯌꯦꯡꯕꯗ ꯗ ꯑꯎꯕ ꯃꯤ ꯃꯤꯅ ꯄꯝꯅꯤꯡꯕ ꯑꯉꯥꯡꯗꯣ ꯑꯣꯏꯌꯦꯕ ꯑꯗꯨꯒ ꯑꯥ ꯃꯣꯏꯒꯤ ꯊꯕꯛ ꯇꯧꯕꯤꯅꯕ ꯀꯀꯥꯁꯤꯅ ꯑꯗꯨꯝ ꯁꯦꯟꯅꯔ ꯂꯩꯌꯦ ꯃꯥꯁꯦ ꯑꯉꯥꯡꯁꯦ ꯅꯣꯡꯃꯗꯤ ꯁꯣꯏꯗꯅ ꯋꯥꯌꯦꯜ ꯕꯤꯆꯥꯔ ꯇꯧꯕ ꯍꯩꯕ ꯑꯃꯗꯤ ꯑꯣꯏꯔꯛꯀꯅꯤꯀꯣꯅ ꯍꯥꯏꯌꯦꯕ
ꯎꯝ ꯎꯝ
ꯑ ꯑꯗꯨꯗꯒꯤꯗꯤ ꯃꯥꯅ ꯁꯨꯃꯥꯏꯅ ꯇꯧꯔꯦ ꯅꯣꯡꯃ ꯑꯉꯥꯡꯁꯤꯅ ꯎ ꯆꯠꯂꯨꯁꯦ ꯀꯀꯥ ꯑꯩꯁꯦ ꯀꯩꯅꯣ ꯃꯐꯝ ꯑꯃꯗ ꯌꯥꯝ ꯅꯨꯡꯉꯥꯏꯕ ꯃꯐꯝ ꯑꯃꯗ ꯄꯨꯕꯤꯌꯣꯅ ꯍꯥꯏ ꯑꯗꯨ ꯆꯠꯄꯗꯤ ꯈꯔ ꯈꯔ ꯈꯔ ꯍꯩꯔꯕ ꯃꯔꯣꯟꯒ ꯈꯔ ꯈꯔ ꯊꯣꯛꯂꯛꯄ ꯑꯉꯥꯡꯒꯤ ꯌꯥꯝ ꯅꯨꯡꯁꯤꯕ ꯃꯇꯥꯡꯗꯨꯅꯦꯕ ꯑꯗꯨꯗ ꯃꯣꯏꯒꯤ ꯒꯥꯔꯤ ꯃꯆꯥ ꯑꯃ ꯂꯩꯌꯦ ꯑꯗꯨꯝ ꯊꯦꯂꯥ ꯍꯥꯏꯇꯥꯔꯦ ꯍꯥꯞꯆꯤꯜꯂꯀꯥꯟꯗ ꯏꯜꯂꯒ ꯄꯨꯔꯦ ꯃꯇꯝꯁꯤꯗ ꯅꯣꯡ ꯌꯥꯝ ꯆꯨꯕ ꯅꯣꯡꯖꯨ ꯊꯥ ꯃꯇꯝ ꯑꯣꯏꯕ ꯑꯗꯨꯒ ꯄꯥꯝꯕꯤ ꯁꯤꯡꯕꯤꯁꯤꯡꯁꯤꯁꯨ ꯃꯅꯥꯁꯦ ꯏꯁꯪ ꯁꯪꯉꯒ ꯂꯩꯒꯁꯦ ꯐꯖꯅ ꯁꯥꯠꯄ ꯃꯇꯝ ꯑꯣꯏ ꯑꯗꯨꯗ ꯊꯝꯃꯦ ꯑꯗꯨ ꯑꯉꯥꯡꯁꯤꯗ ꯑꯥꯗ ꯄꯥꯜꯂꯤꯕ ꯂꯩ ꯉꯪꯁꯡ ꯑꯉꯥꯡꯕꯁꯦ ꯍꯦꯛꯄꯤꯌꯣꯑꯣ ꯍꯦꯛꯄꯤꯌꯣꯅ ꯍꯥꯏ ꯆꯔꯣꯡ ꯆꯔꯣꯡ ꯄꯥꯟꯕ ꯂꯩ ꯃ ꯂꯩꯩꯕꯗꯣ ꯑꯗꯨꯗꯨꯅꯦꯕ ꯍ ꯄꯤꯒꯦ ꯍꯥꯏꯅ ꯀꯥꯈꯠꯂꯤꯕ ꯀꯥꯟꯁꯤꯗꯅꯦ ꯅꯪ ꯁꯤꯗ ꯂꯩꯌꯨꯀꯣ ꯅꯪ ꯒꯥꯔꯤꯁꯤꯗꯒꯤ ꯅꯪ ꯁꯨꯛꯂꯦꯡ ꯂꯦꯡꯕ ꯌꯥꯗꯦꯀꯣ ꯃꯣꯅ ꯍꯥꯏ ꯍꯦꯛꯄꯤꯒꯦꯅ ꯃꯥꯁꯦ ꯀꯥꯈꯠꯂꯒ ꯀꯥꯔꯒ ꯂꯩ ꯆꯔꯣꯡ ꯃꯌꯥꯝꯁꯦ ꯄꯨꯔꯀꯥꯟꯗ ꯇꯨ ꯑꯕꯨꯡ ꯉꯣ ꯅꯪꯒꯤ ꯂꯩꯆꯔꯣꯡ ꯃꯌꯥꯝ ꯍꯦꯛꯑꯦ ꯍꯥꯏꯕꯕꯁꯤꯗ ꯑꯉꯥꯡꯁꯦ ꯌꯥꯎꯔꯝꯗ꯭ꯔꯦꯕ ꯑꯗꯨꯒ ꯑꯉꯥꯡꯁꯤꯗꯤ ꯀꯩꯗꯧꯅꯣ ꯍꯥꯏꯕ ꯃꯇꯝꯁꯤꯗ ꯃꯥꯒꯤ ꯊꯦꯂꯥꯁꯤꯗꯒꯤ ꯀꯨꯝꯊꯔꯒ ꯇꯨꯔꯦꯟꯁꯤꯗ ꯑꯗꯨꯝ ꯆꯣꯡꯊꯔꯒ ꯁꯤꯈ꯭ꯔꯕ ꯍꯥꯏꯇꯥꯔꯦ
ꯑꯣ ꯑꯣ ꯑꯣ
ꯑꯗ ꯃꯣꯏꯒꯤ ꯀꯀꯥꯁꯦ ꯀꯃꯥꯏꯅ ꯍꯜꯂꯛꯇꯣꯏꯅꯣ ꯈꯪꯗꯦꯕ ꯃꯥꯗꯤ ꯏꯃꯨꯡꯗꯨꯗ ꯌꯥꯝ ꯇꯣꯟꯅ ꯂꯩꯖꯕꯅꯤ ꯊꯕꯛ ꯏꯪꯈꯥꯡ ꯈꯔ ꯁꯨꯔꯒ ꯑꯗꯨ ꯃꯤꯒꯤꯗꯤ ꯃꯆꯥꯗꯣ ꯅꯥꯏꯇꯣꯝ ꯄꯣꯛꯆꯕꯅꯤ ꯀꯃꯥꯏꯅ
ꯎꯝ ꯎꯝ
ꯈꯜꯂꯒ ꯑꯩꯁꯦ ꯂꯩꯔꯨꯗꯣꯏꯅꯣ ꯈꯟꯕꯗ ꯃꯥꯁꯦ ꯌꯥꯝ ꯌꯥꯝ ꯊꯤꯅ ꯃꯊꯥ ꯁꯥꯔꯦꯕ ꯑꯗꯣ ꯃꯥꯅ ꯀꯞꯄ ꯀꯞꯄ ꯀꯥꯟꯗ ꯍꯜꯂꯛꯑꯦ ꯑꯗꯨꯒ ꯑꯉꯥꯡꯁꯤꯒꯤ ꯃꯃꯥ ꯃꯄꯥꯗ ꯊꯣꯛꯈꯤꯕ ꯋꯥꯔꯤ ꯈꯨꯗꯤꯡꯃꯛ ꯂꯤꯔꯦ ꯑꯃꯇ ꯆꯤꯠꯊꯗꯅ ꯑꯗꯨꯒ ꯃꯃꯥ ꯃꯄꯥꯁꯤꯅꯁꯨ ꯀꯞꯄ ꯀꯥꯟꯗ ꯅꯪꯑꯃꯨꯛ ꯍꯟꯅ ꯑꯩꯈꯣꯏꯗ ꯂꯩꯔꯅꯨ ꯍꯥꯏꯔꯒ ꯇꯥꯟꯊꯣꯛ ꯄꯤꯔꯛꯑꯕ ꯃꯥꯁꯦ ꯑꯗꯣ ꯃꯥꯒꯤ ꯑꯔꯩꯕ ꯄꯣꯠ ꯆꯩꯁꯤꯡ ꯄꯨꯔꯒ ꯂꯥꯛꯑꯦ ꯃꯥꯗꯤ ꯑꯗꯨꯝ ꯃꯤꯌꯥꯏ ꯆꯜꯂꯕ ꯆꯍꯤ ꯌꯥꯡꯈꯩ ꯁꯨꯔꯕ ꯅꯨꯄꯥ ꯑꯃꯅꯦ ꯑꯗꯣ ꯃꯥꯒꯤ ꯅꯨꯄꯤ ꯂꯩꯌꯦ ꯈꯨꯡꯒꯪꯗ ꯑꯗꯣ ꯃꯥꯒꯤ ꯅꯨꯄꯤꯗꯨꯁꯨ ꯑꯗꯨꯝ ꯃꯤꯌꯥꯏ ꯆꯜꯂꯦ ꯆꯍꯤ ꯌꯥꯡꯈꯩ ꯁꯨꯔꯕꯅꯦꯕ ꯑꯗꯨꯗ ꯃꯅꯥ ꯃꯌꯨꯝ ꯗ ꯍꯜꯂꯛꯑꯀꯥꯟꯗ ꯂꯩꯕ ꯃꯇꯝꯁꯤꯗ ꯌꯥꯝ ꯏꯈꯪ ꯈꯪꯍꯧꯗꯅ ꯃꯒꯤ ꯅꯨꯄꯤꯁꯦ ꯃꯤꯔꯣꯜꯂꯛꯄ ꯍꯥꯏꯇꯥꯔꯦ ꯆꯍꯤ ꯌꯥꯡꯈꯩ ꯍꯦꯜꯂꯕ ꯃꯥꯅꯦ ꯑꯗꯣ ꯃꯥꯅ ꯉꯥꯛꯑꯦꯕ ꯀꯔꯤꯅꯣꯅꯦ ꯏꯁꯣꯔꯅ ꯑꯩꯉꯣꯟꯗ ꯇꯧꯕꯤꯔꯤꯁꯤꯕꯣ ꯑꯉꯥꯡ ꯑꯃ ꯁꯤꯈ꯭ꯔꯦ ꯑꯗꯣ ꯑꯥ ꯑꯅꯧꯕ ꯑꯃꯃꯨꯛ ꯑꯩꯉꯣꯟꯗ ꯄꯤꯕꯤꯔꯕ ꯃꯥꯜꯂꯦꯅ ꯈꯜꯂꯦꯕ ꯑꯗꯨꯒ ꯃꯥꯒꯤ ꯅꯨꯄꯤꯁꯤꯁꯨ ꯃꯥꯅ ꯍꯧꯖꯤꯛ ꯃꯥꯒꯤ ꯄꯨꯛꯅꯨꯡꯗ ꯃꯤ ꯇꯝꯂꯤꯕ ꯑꯉꯥꯡꯁꯦ ꯍꯦꯛ ꯄꯣꯛꯄ ꯅꯨꯃꯤꯠꯇ ꯂꯩꯈꯤꯗ꯭ꯔꯦꯕ ꯑꯗꯣ ꯑꯉꯥꯡꯁꯦ ꯃꯅꯥ ꯌꯥꯝ ꯋꯥꯅ ꯌꯣꯛꯑꯦ ꯑꯉꯥꯡꯁꯦ ꯃꯥꯒꯤ ꯅꯨꯄꯤꯗꯨꯁꯨ ꯃꯁꯛ ꯐꯖꯕ ꯅꯠꯇꯦ ꯑꯗꯨꯒ ꯍꯧꯖꯤꯛꯀꯤ ꯀꯀꯥꯁꯤꯁꯨ ꯃꯁꯛ ꯐꯖꯕ ꯅꯠꯇꯦꯕꯀꯣ ꯑꯗꯨ ꯑꯣꯏꯇꯥꯔꯒꯁꯨ ꯑꯉꯥꯡꯁꯤꯗ ꯍꯦꯛ ꯑꯦ ꯌꯦꯡꯕꯗ ꯅꯤꯡꯊꯧꯒꯤ ꯃꯆꯥ ꯃꯥꯟꯒꯩ ꯄꯣꯛꯂꯛꯑꯦꯕ
ꯑꯣ ꯋꯣꯛꯇꯦ
ꯂꯩꯗꯅ ꯃꯤꯁꯦ ꯐꯅꯌꯥꯝ ꯂꯥꯏꯔꯔꯁꯨ ꯏꯅꯥꯛ ꯈꯨꯟꯕꯤ ꯑꯗꯨꯝ ꯃꯥꯟꯕꯗ ꯍꯦꯟꯅ ꯀꯔꯤꯃꯇ ꯁꯦꯠ ꯆꯥꯗ꯭ꯔꯁꯨ ꯍꯣꯏ ꯑꯁ ꯂꯩꯌꯦꯀꯣ ꯄꯤꯊꯣꯛꯆꯔꯛꯄ ꯍꯥꯏꯇꯥꯔꯦ ꯃꯄꯣꯛ ꯑꯥ ꯑꯗ ꯁꯨꯃꯥꯏꯅ ꯄꯣꯛꯍꯧꯗꯕꯁꯦ ꯃꯅꯥ ꯑꯦ ꯁꯤꯗꯤ ꯑꯩꯒꯤ ꯍꯥꯟꯅ ꯂꯩꯈꯤꯗꯕ ꯑꯉꯥꯡꯗꯨꯒ ꯆꯞ ꯃꯥꯟꯅꯩꯅꯦ ꯃꯥꯁꯦ ꯑꯩꯅ ꯐꯅꯌꯥꯝ ꯂꯥꯏꯔ ꯇꯥꯔꯒꯁꯨ ꯅꯤꯡꯊꯧꯒꯤ ꯃꯆꯥ ꯑꯃꯅ ꯐꯪꯕ ꯀꯥꯟꯅꯕ ꯅꯨꯡꯉꯥꯏꯕ ꯈꯨꯗꯤꯡꯃꯛ ꯃꯉꯣꯟꯗ ꯂꯣꯏꯅ ꯐꯪꯍꯟꯒꯅꯤꯅ ꯈꯜꯂꯤ ꯃꯥꯁꯤꯅꯅꯦ ꯃꯤꯒꯤ ꯃꯌꯨꯝꯗ ꯊꯕꯛ ꯁꯨꯔꯦ ꯂꯨꯈꯥꯛ ꯆꯒꯨꯝ ꯐꯦꯡꯗꯅ ꯐꯤꯁꯨ ꯐꯤꯖꯥꯝ ꯇꯧꯗꯅ ꯃꯤꯒꯤ ꯈꯣꯡꯎꯞ ꯈꯔ ꯈꯔ ꯇꯩꯊꯣꯛ ꯋꯥꯏ ꯈꯔ ꯇꯩ ꯇꯧꯔꯦ ꯑꯗꯨꯕꯨ ꯑꯉꯥꯡꯁꯤꯗꯤ ꯈ꯭ꯋꯥꯏꯗꯒꯤ ꯃꯌꯥꯝꯅ ꯏꯅꯥꯛ ꯈꯨꯟꯕꯗꯒꯤ ꯈꯨꯜꯂꯕ ꯃꯌꯥꯝꯒꯤ ꯃꯍꯩꯁꯪ ꯇꯝꯐꯝꯁꯦ ꯑꯁꯤꯗ ꯊꯥꯗꯅ ꯅꯨꯡꯉꯥꯏꯕ ꯃꯑꯣꯡ ꯑꯃꯗ ꯍꯤꯡꯍꯜꯂꯦꯕ ꯃꯥꯁꯦ ꯈꯔ ꯂꯩꯔꯒ ꯆꯥꯎꯁꯜꯂꯛꯄꯗꯒꯤꯗꯤ ꯑꯉꯥꯡꯁꯤꯒꯤ ꯑꯥ ꯄꯩꯁꯥ ꯅꯨꯡꯁꯥ ꯄꯤꯕꯤꯕ ꯈꯣꯠꯄꯤꯕ ꯃꯥ ꯑꯃꯇ ꯉꯝꯗ꯭ꯔꯦꯕꯀꯣ ꯉꯝꯗꯕꯗꯒꯤ ꯃꯥꯅ ꯈꯜꯂꯛꯑꯦ ꯑꯩꯗꯤ ꯑꯍꯟꯁꯨ ꯑꯣꯏꯔꯦ ꯀꯨꯏꯔꯔꯣꯏ ꯀꯨꯏꯔꯔꯣꯏ ꯏꯃꯪꯁꯦ ꯈꯨꯠꯅ ꯂꯥꯝꯕ ꯐꯪꯕꯒ ꯆꯞ ꯃꯥꯟꯅꯔꯦ ꯇꯥꯏꯕꯪ ꯄꯥꯟꯕꯁꯦ ꯊꯥꯗꯣꯛꯑ ꯆꯠꯈꯤꯗꯧꯕꯁꯦ ꯑꯩꯅ ꯍꯤꯡꯒꯦꯅ ꯍꯤꯡꯉꯕꯗ ꯆꯍꯤ ꯃꯉꯥ ꯇꯔꯥ ꯃꯉꯥꯏ ꯑꯗꯨꯗ ꯑꯩꯕꯨ ꯍꯥꯟꯅ ꯁꯦꯝꯕꯤꯔꯛꯄ ꯑꯩꯒꯤ ꯌꯨꯝꯕꯨꯗꯨꯒꯤ ꯃꯌꯨꯝꯗ ꯆꯠꯂꯒꯦ ꯑꯗꯨꯒ ꯍꯥꯏꯔꯒꯦ ꯅꯣꯏꯒꯤ ꯅꯆꯥꯗꯣ ꯑꯩꯅ ꯁꯨꯃꯥꯏꯅ ꯇꯧꯗꯅ ꯑꯥ ꯄꯨꯕꯅꯤ ꯑꯩꯅ ꯍꯨꯔꯥꯟꯕꯅꯤ